ꯍꯂꯣ ꯍꯂꯣ
ꯂꯣ ꯇꯥꯕꯣ
ꯑꯁ ꯇꯥꯗꯦ ꯈꯔ ꯀꯟꯅ ꯉꯥꯡꯉꯣ
ꯇꯥꯏꯅꯅꯒꯣꯅꯤ
ꯏꯁ ꯇꯥꯗꯦ ꯑꯩꯗꯤ ꯅꯪ ꯀ꯭ꯔꯤ ꯉꯥꯡ ꯅꯥꯀꯣꯟ ꯌꯥꯝꯅ ꯁꯦꯡꯕꯒꯤ ꯇꯥꯗꯦ ꯈꯔ ꯀꯟꯅ ꯉꯥꯡꯉꯣ ꯅꯪ ꯅꯣꯏ ꯑꯉꯥꯡ ꯃꯆꯥꯗꯧꯅ ꯂꯥꯎꯕꯒꯨꯝꯕ ꯑꯗꯨꯝ ꯀꯟꯅ ꯀꯟꯅ ꯂꯥꯛꯑꯣ ꯂꯥꯎꯔꯛꯑꯣ
ꯀꯟꯅ ꯃꯉꯥꯏ ꯁꯤꯗꯤ
ꯈꯔꯛ ꯀꯟꯅ ꯂꯥꯏꯈꯠꯂꯣ ꯈ꯭ꯔꯒ ꯑꯗꯨꯥꯎꯔ ꯉꯥꯡꯛ ꯑꯣ ꯀꯩꯗꯧꯔ ꯂꯩꯒꯦ ꯐꯖꯕꯤ
ꯂꯈꯨ ꯂꯩ ꯃꯥꯅꯤ ꯂꯈ ꯃꯥꯅꯅꯦ
ꯀꯗꯦ ꯀꯅꯥꯅ ꯈꯨꯏ ꯍꯥꯏꯕ
ꯀꯣꯔꯣꯅꯥ ꯃ ꯀꯣꯔꯣꯅꯥ ꯃꯣꯍꯟ
ꯀꯣꯔꯣꯅꯥꯒꯤ ꯃꯌꯥꯝꯕꯅꯤ
ꯑꯣꯏꯔꯝ ꯑꯣꯏꯕꯤꯔ ꯑꯣꯏꯔꯝꯅꯤ ꯐꯗ ꯌꯥꯗꯅꯦꯄꯤꯁꯤꯗꯦ
ꯅꯪ ꯈꯖꯆꯥꯗ ꯀꯕꯤꯤ ꯃꯥꯂꯦ
ꯅꯪ ꯈꯣꯟꯖꯦꯜꯗꯣ ꯊꯥꯡꯗ꯭ꯔꯤꯅ ꯍꯥꯏ ꯪ
ꯅꯪ ꯉ ꯁꯤ ꯀꯒꯥꯔꯤ ꯍꯌꯦꯡ ꯀꯥꯆꯒꯅꯤ
ꯅꯪ ꯉꯁꯤ ꯉꯁꯤ ꯍꯌꯦꯡ ꯀꯥꯏ ꯆꯠꯀꯅꯤ ꯍꯥꯏꯕ
ꯉꯁꯤꯗꯤ ꯍꯧꯖꯤꯛꯇꯤ ꯑꯝꯇ ꯆꯠꯂꯔꯣꯏ ꯇꯨꯝꯃꯦꯕ ꯑꯗꯨꯝ
ꯇꯨꯝꯒꯅꯨ ꯅꯥꯅꯤꯉꯥꯏꯅꯤ ꯅꯪ ꯈꯣꯡꯅꯔꯒꯅꯤ ꯇꯨꯝꯕꯗ ꯃꯔꯛꯇ ꯂꯦꯞꯄꯣ
ꯌꯥꯏꯦ
ꯀꯣ ꯂꯦꯞꯄꯣ ꯑꯃꯨꯛꯀ ꯐꯝꯃꯣ ꯂꯦꯞꯄꯣ ꯑꯃꯨꯛꯀ ꯅꯣꯏ ꯌꯨꯝ ꯃꯈꯥꯒꯤ ꯃꯊꯛꯀꯤꯗꯣ ꯀꯔꯤ ꯇꯧꯔꯒ ꯂꯩꯕ꯭ꯔꯥ
ꯑꯥ
ꯅꯌꯨꯝ ꯃꯈꯥꯒꯤ ꯃꯊꯛꯀꯤꯗꯣ ꯀꯔꯤ ꯇꯧꯔꯒ ꯂꯩꯕ꯭ꯔꯥ ꯍꯥꯏꯕ
ꯑꯦ ꯌꯥꯝ ꯈꯪꯕꯤ ꯇꯥꯏꯇ
ꯏꯁ ꯈꯪꯗ꯭ꯔꯗꯤ ꯑꯩꯗꯤ ꯂꯣꯏꯃꯛ ꯈꯪꯕꯅꯦ
ꯍꯧꯖꯤꯛꯀꯤꯗꯤ ꯀꯔꯤ ꯍꯥꯏꯕ ꯌꯨꯝ ꯃꯈꯥꯒꯤ ꯃꯊꯛꯇꯣ ꯍꯥꯏꯕꯣ
ꯌꯨꯝ ꯃꯈꯥ ꯅꯣꯏ ꯌꯨꯝ ꯃꯈꯥꯒꯤ ꯃꯊꯛꯀꯤꯗꯣ ꯍꯥꯏꯕ
ꯈꯣꯏꯌꯨꯝ ꯃꯈꯥꯒꯤ ꯃꯊꯛꯀꯤꯗꯣ
ꯎꯝ
ꯎꯝ ꯍꯗꯦ
ꯑꯁ
ꯅꯪ ꯀꯣꯂꯦꯖꯇ ꯗ꯭ꯔꯣꯌꯤꯡ ꯀꯔꯁꯤꯞ ꯂꯧꯔꯛꯄ ꯃꯥꯜꯂꯦꯀꯣ
ꯑꯥ
ꯀꯣꯂꯦꯖ ꯀꯥꯔꯤꯀꯥꯟꯗ ꯁ꯭ꯀꯨꯜ ꯀꯥꯔꯤꯀꯥꯟꯗ ꯅꯪ ꯗꯤꯄ꯭ꯂꯣꯃꯥ ꯇꯧꯔꯤꯀꯥꯟꯗ ꯗ꯭ꯔꯣꯌꯤꯡ ꯗ꯭ꯔꯣꯌꯤꯡꯒ ꯀꯔꯁꯤꯞ ꯔꯥꯏꯇꯤꯡ ꯂꯧꯔꯛꯄ ꯃꯥꯜꯂꯦ ꯍꯥꯏ
ꯌꯥꯝ ꯅꯩꯕꯤ ꯈꯪꯕꯩ ꯇꯥꯏꯞꯇ
ꯈꯪꯕꯅꯦꯍꯦ ꯑꯩꯗꯤ ꯑꯩꯗꯤ ꯖꯟꯇ꯭ꯔꯥ ꯃꯟꯇ꯭ꯔꯥ ꯂꯣꯏꯅꯃꯛ ꯈꯪꯉꯦ ꯅꯪꯕꯨ ꯀꯩ ꯑꫭꯟꯍꯜꯂꯨꯔꯥ ꯍꯧꯖꯤꯛ ꯅꯪꯕꯨꯨ ꯀꯔꯤ ꯑꯣꯟꯍꯟ ꯂꫭꯔꯥ
ꯑꯩ ꯍꯧꯖꯤꯛ ꯀꯩꯗꯧꯕ ꯑꯗꯨꯗꯤ ꯍꯥꯏꯔꯣ
ꯏꯁ ꯑꯗ ꯇꯧꯔꯤꯗꯨꯗꯤ
ꯎꯝ
ꯆꯨꯝꯕ꯭ꯔꯥ ꯂꯥꯟꯕ꯭ꯔꯥ ꯑꯩ ꯍꯥꯏꯕꯗꯣ
ꯀꯔꯤ ꯀꯔꯤ
ꯐꯝꯃꯒ ꯂꯩꯕꯗꯣ ꯐꯝꯃꯒ ꯂꯩꯕꯗꫭ
ꯐꯝꯃꯒ ꯂꯩꯒ ꯏꯃꯝ ꯃꯝ
ꯌꯨꯝ ꯅꯣꯏ ꯌꯨꯝꯗ ꯐꯝꯃꯒ ꯂꯩꯕꯗꯣ ꯑꯗꯨꯒ ꯑꯩꯕꯨ ꯋꯥꯔꯤ ꯁꯥꯔꯒ ꯂꯩꯕꯗꯣ ꯈꯪꯉꯦ ꯑꯩꯁꯨ
ꯊꯕꯛ ꯑꯃ ꯇꯧꯋꯦ
ꯏꯁ ꯊꯕꯥꯛ ꯀ ꯇꯧꯗꯦ ꯇꯧꯗꯦ ꯅꯪ ꯌꯥꯝ ꯇꯜꯂꯒ ꯇꯧꯋꯦ ꯀꯥꯏꯅ ꯅꯪ ꯈꯨ ꯇꯟꯃꯨꯛ ꯊꯤ ꯐꯪꯉꯣꯏ ꯁꯤꯗ ꯎꯝ ꯍꯥꯏꯌꯦ ꯈꯪꯉꯦ ꯅꯪ ꯌꯥꯝ ꯇꯜꯂꯦ ꯍꯥꯏꯕꯗꯣ ꯅꫭꯏ ꯕꯥꯅ ꯍꯥꯏ ꯍꯩꯒ ꯅꫭꯏ ꯕꯥꯅ ꯑꯩꯉꯣꯟꯗ ꯍꯦꯛ ꯍꯦꯛ ꯍꯥꯏꯔꯛꯑꯦ ꯏꯆꯥꯟ ꯅꯨꯨꯄꯤꯗꯣ ꯌꯥꯝꯅ ꯇꯜꯂꯦ ꯅꯪ ꯈꯔ ꯈꯔ ꯍꯥꯏꯕꯤꯌꯣꯥ ꯆꯥ ꯍꯣꯏ ꯑꯩ ꯁꯔꯒ ꯄꯤꯖꯔꯒ ꯂꯩꯕꯅꯦ ꯍꯧꯖꯤꯛꯐꯥꯎ ꯍꯥꯏ
ꯌꯥꯔꯦ ꯎꯝ ꯅꯣꯏ ꯅꯣꯏ ꯅꯣꯏ ꯃꯃꯥꯅ ꯑꯩꯉꯣꯟꯗ ꯀꯔꯤ ꯍꯥꯏꯔꯛꯇꯀꯦ ꯈꯪꯕ꯭ꯔꯥ
ꯍꯥꯏꯔ ꯑꫭꯅꯦ
ꯃꯥꯗꯣ ꯆꯩꯌꯣ ꯐꯨꯋꯣ ꯃꯥ ꯀꯩꯩꯅꫭ ꯇꯧꯕꯅꯦ ꯑꯥꯡꯀꯟ ꯅꯦ ꯃꯈꯣꯟꯒ ꯂꯣꯏ ꯁꯤꯔꯕꯅꯦ
ꯏꯁ
ꯐꯣꯟ ꯈꯛꯇ ꯃꯦꯠꯂꯒ ꯂꯩꯕꯒꯤ ꯃꯈꫭꯟꯗꫭ ꯁꯤ ꯗꯈ꯭ꯔꯦ ꯅ ꯍꯥꯏꯔꯦ
ꯏꯁ ꯂꯥ ꯂꯦ ꯑꯩ ꯄꯨꯔꯥ ꯑꯩ ꯐꯣꯟ ꯄꯥꯏꯗꯦ
ꯄꯥꯏꯕꯩꯅꯦ ꯍꯧꯖꯤꯛ ꯀꯣꯜ ꯇꯧꯔꯛ ꯏꯗꫭ ꯈꯪꯕ꯭ꯔꯣ
ꯈꫭꯏ ꯑꯩꯈꯣꯏ ꯆꯦꯒꯤ ꯄꯥꯏ ꯑꯩꯈꯣꯏ ꯆꯦꯒꯤꯅꯤ ꯑꯩ ꯐꯣꯟ ꯄꯥꯏꯗ꯭ꯔꯤ ꯑꯩ ꯐꯣꯟ ꯃꯁꯛ ꯐꯥꯎ ꯈꯪ ꯉꯝꯗ꯭ꯔꯤ ꯍꯧꯖꯤꯛꯐꯥꯎ
ꯃꯁꯛ ꯈꯪꯗꯕꯩ ꯃꯁꯛ ꯈꯪꯗꯕꯩꯔꯦ ꯍꯧꯖꯤꯛ ꯄꯥꯏꯔꯤꯗꯣ
ꯁꯤꯗꯤ ꯈꯣꯏ ꯆꯦꯒꯤꯅꯦ ꯄꯥꯏꯔꯤꯁꯦ
ꯅꯪ ꯀꯩꯅꯣꯒꯤ ꯀꯩꯅꯣ ꯀꯩꯅꯣꯗꯣ
ꯎꯝ
ꯍꯥꯥ
ꯀꯔꯤ
ꯀꯩꯅꯣꯒꯤ ꯀꯩꯅꯣꯗꯣ
ꯀꯩꯅꫭꯒꯤ ꯀꯩꯅꫭ
ꯎꯝ ꯀꯩꯅꯣꯒꯤ ꯀꯩꯅꯣꯗ ꯂꯥꯛꯀꯅꯤ ꯍꯥꯏꯕꯅꯦꯕ ꯉꯔꯥꯡ ꯅꯍꯥꯟꯅ
ꯀꯥꯏꯗ ꯃꯪꯗꯔꫭ
ꯈꯪ ꯈꯪꯗꯦ ꯑꯗꯨꯕꯨꯗꯤ ꯑꯗꯣ ꯑꯩ ꯑꯗꯣ ꯀꯩꯅꯣꯒꯤ ꯀꯩꯅꯣꯗꯣ ꯉꯔꯥꯡ ꯅꯍꯥꯟ ꯂꯥꯛꯀꯦꯅ ꯂꯥꯛꯀꯦꯅꯦ ꯂꯥꯛꯀꯦ ꯍꯥꯏꯕꯅꯦꯕ ꯑꯗꯣ ꯍꯌꯦꯡ ꯂꯥ ꯍꯌꯦꯡꯗꯣ ꯆꯠꯈ꯭ꯔꯦ
ꯎꯝ
ꯀꯩꯅꫭꯗꯤ ꯀꫭꯏꯅꯗꯕꯅꯤ
ꯎꯝ ꯅꯨꯡꯉꯥꯏ ꯕ꯭ꯔꯥ ꯌꯨꯝꯗ ꯂꯩꯕ ꯑꯩꯒꯤ ꯇꯦꯕꯜꯗ ꯐꯝꯃꯒ ꯂꯩꯌꯦ
ꯑꯥ
ꯇ‌ꯦꯕꯜꯗ ꯐꯝꯃꯒ ꯂꯩꯌ‌ꯦ
ꯍꯪꯕ ꯌ‌ꯦꯟꯇ꯭ꯔꯥ ꯍꯥꯏꯕ ꯃꯤꯡꯗ ꯑꯩꯁꯨ ꯖꯟꯇ꯭ꯔꯥ ꯍꯩꯏꯕ
ꯏꯁ ꯅꯪ ꯀꯔꯤ ꯍꯥꯏꯕ꯭ꯔꯅ‌ꯦ ꯑꯗꯨ ꯑꯗꯨ ꯑꯩ ꯍꯥꯏꯒꯦ ꯑꯩ ꯋꯥ ꯑꯃ ꯍꯥꯏꯒꯦꯀꯣ
ꯍꯥꯏꯔꯛꯑꯣ
ꯑꯗꯨꯁꯨꯨꯗꯤꯀꯣ
ꯑꯥ
ꯅꯪꯒꯤ ꯃꯤꯡꯗꫭ ꯁꯨꯗꯦ ꯍꯥꯏꯕ ꯋꯥꯍꯩ ꯃꯉꯥ ꯑꯃ ꯋꯥꯠꯂꯦ ꯅꯪꯒꯤ ꯃꯤꯡꯗꯣ
ꯎꯝ
ꯅꯪ ꯅꯪ ꯅꯪꯕꯨ ꯊꯣꯟꯕꯤꯕ ꯅꯣꯏ ꯃꯥ ꯅꯣꯏ ꯕꯥꯗꫭ
ꯑ
ꯑꯗꯨ ꯅꯨꯃꯤꯠꯇꫭ ꯑꯩꯅꫭ ꯊꯨꯝ ꯌꯥꯝ ꯆꯥꯔꯨ ꯑꯩ ꯊꯣꯟꯕꯤꯕꯅꯦꯕ
ꯇꯥꯅꯤꯡꯗ‌ꯦ ꯑꯗꯨꯕꯨ ꯋꯥꯅ‌ꯦꯅ ꯉꯥꯡ
ꯉꯥꯅꯨ ꯌꯥꯝ ꯆꯥꯎ ꯑꯗꯨ ꯑꯣꯏꯔꯗꯤ
ꯌꯥꯔꯦ
ꯀꯩꯗꯧꯕ꯭ꯔꯥ ꯉꯅꯨ ꯆꯥꯅꯤꯡꯗꯦ
ꯆꯥꯅꯤꯡꯗꯦ ꯑꯩ ꯉꯥꯅꯨ ꯆꯕ
ꯑꯗꯨꯗꯤ ꯀꯩ ꯑꫭꯏ ꯆꯥꯅꯤꯡꯕ꯭ꯔꯥ
ꯏꯪꯇ ꯆꯥꯅꯤꯡꯗ‌ꯦ
ꯏꯁ ꯀꯔꯤꯝꯇ ꯆꯥꯅꯤꯡꯗꯦ ꯍꯥꯏ ꯆꯥꯔ ꯅꯨꯡꯇꯤꯒꯤ ꯆꯥꯔ ꯂꯩꯔꯒ ꯆꯥꯅꯤꯡꯗꯦ ꯍꯥꯏ ꯑꯃ ꯍꯥꯏꯔ ꯍꯥꯏꯌꯨꯁ‌ꯦ ꯀꯩꯆꯥꯅꯤꯡꯕꯔ ꯍꯥꯏꯕꯗꫭ
ꯑꯗꯨꯗꯤ ꯅꫭꯏ ꯂꯩꯐꯝꯗ ꯑꯃꯨꯛ ꯍꫭꯡꯈꫪꯕ ꯅꯪ
ꯑꯩꯈꯣꯏ ꯌꯨꯝ ꯍꯣꯡꯈ꯭ꯔꯦ
ꯌꯨꯝ ꯍꫭꯡꯈ꯭ꯔꯕ
ꯑꯝ
ꯑꯝ ꯄꯦꯔꯥꯡꯗꯤ ꯍꯣꯡꯕ
ꯀꫪꯤ
ꯀꯔꯝ ꯀꯥꯟꯗꯒꯤ ꯌꯨꯝ ꯍꯣꯡꯕꯅꯣ ꯍꯥꯏꯕꯅꯣ ꯅꫭꯏ ꯌꯨꯝꯗꯣ ꯅꯗꯨꯗꯤ ꯊꯤꯕ ꯆꯠꯂꯦ ꯁꯨꯡꯐꯪ ꯐꯪꯗꯦ ꯑꯦ ꯉꯥꯏꯈꯣ ꯑꯩ ꯋꯥ ꯑꯃ ꯍꯥꯏꯒꯦ ꯑꯁꯦꯡꯕꯒꯤꯅꯦ ꯑꯩ ꯗꯥꯏꯔꯦꯛ ꯗꯥꯏꯔ‌ꯦꯛ ꯅꯪ ꯐꯤꯂꯝ ꯀꯨꯅꯤꯡꯕ꯭ꯔꯥ
ꯀꯨꯅꯤꯡꯉꯤꯅ
ꯅꯨꯄꯤꯒꯤ ꯔꯣꯜꯗ
ꯍꫭꯏ
ꯀꯨꯝ ꯃꫭꯀꯣ
ꯎꯝ
ꯂꯧꯈꯠꯄꯒꯤꯁꯦ ꯑꯦꯄꯣꯏ ꯃꯦꯟꯁꯦ ꯍꯌꯦꯡ ꯍꯪꯆꯤꯠ ꯂꯧꯔꯅꯤ
ꯎꯝ ꯀꯗꯥꯏꯗ
ꯁꯤ ꯍꯣꯇꯦꯜꯗꯨꯗ
ꯀꯔꯝꯕ ꯍꯣꯠꯇꯦꯂꯣ ꯃꯃꯤꯡ ꯍꯥꯏꯕꯤꯔꯝꯃꯣ
ꯍꯥꯥ
ꯃꯃ ꯍꯥꯏꯕꯤ ꯔꯃꯣꯇ ꯃꯃꯤ
ꯍꯣꯇꯦꯜꯒꯤꯗ ꯏꯝꯐꯥꯜ ꯍꯣꯇꯦꯜꯗ ꯍꯣꯇꯦꯜ ꯏꯝꯐꯥꯜꯗ ꯑꯗꯨꯗ ꯂꯧꯔꯅꯤ ꯅꯪ ꯅꯪꯁꯨ ꯌꯥꯎ ꯈꯂꯥꯎꯀ ꯅꯨꯄꯤꯒꯗꯒꯤ ꯔꯣꯂꯦ
ꯎꯝ
ꯑꯗꯨ ꯅꯪ ꯕꯦꯛꯀꯨꯝꯕ ꯑꯗꯨ ꯅꯪ ꯕꯦꯛꯀꯨꯝꯕ ꯀꯨꯟꯅꯤꯡꯕ꯭ꯔꯥ
ꯑꯥ
ꯕꯦꯦꯛꯀꯤ ꯃꯇꯥꯡꯗ ꯁꯥꯅꯤꯡꯕ꯭ꯔꯥ ꯅꯠꯇ꯭ꯔꯒ ꯂꯩꯁꯥꯕꯤ ꯍꯦꯔꯤꯡꯒꯤ ꯃꯇꯥꯡꯗ ꯆ
ꯦꯠ ꯋꯥꯅꯤ ꯁꯅꯦ ꯑꯩꯗꯤ ꯚꯦꯠꯅꯤꯅꯦ
ꯅꯪꯒꯤ ꯃꯤꯁꯥꯛꯁꯨ ꯌꯥꯝꯅ ꯊꯤꯕ ꯃꯥꯜꯂꯤꯦ ꯊꯤꯀꯣ ꯑꯩ ꯎꯕ ꯑꯦ ꯉꯔꯥꯡ ꯅꯍꯥꯟ ꯅꯪ ꯐꯗꯤꯒꯣꯝ ꯂꯩꯕꯗꯣ ꯀꯔꯤ ꯇꯧꯅꯤꯡꯉꯥꯏꯔ
ꯆꯥꯅꯤꯉꯥꯏꯅꯦ ꯐꯖꯤꯒꯣꯝ ꯅ ꯂꯩꯕꯕꯨ ꯍꯟꯗꯣꯛꯅꯤꯡꯉꯥꯏ ꯂꯩꯕ꯭ꯔꯥ
ꯏꯁ ꯐꯔꯤꯒꯣꯝꯕ ꯀꯔꯅ ꯂꯩꯕ ꯍꯧꯅꯕ꯭ꯔꯅꯤ
ꯎꯝ
ꯌꯦꯟ ꯂꯩꯀꯥꯟꯗ ꯍꯥꯞꯄꯛ ꯍꯥꯞꯇ꯭ꯔꯣ ꯑꯗꯨꯒꯨꯝꯕꯗꯤ ꯌꯦꯟ ꯉꯥ ꯂꯩꯔꯀꯥꯟꯗ ꯍꯥꯞ ꯄꯠꯇ꯭ꯔ
ꯣꯉ꯭ꯔꯣ
ꯌꯦꯟꯒꯨꯝꯕ ꯉꯥꯒꯨꯝꯕ ꯂꯩꯔꯤꯀꯥꯟꯗ ꯍꯥꯄꯛꯇꯔꯣ ꯍꯥꯏꯕ ꯐꯗꯤꯒꯣꯝ ꯑꯗꯨꯕꯨ ꯑꯩꯈꯣꯏꯗꯤ ꯁꯨꯡꯂꯩ ꯂꯩꯁꯦ ꯑꯗꯨꯝ ꯍꯥꯄꯑꯦ ꯎꯝ ꯍꯌꯦꯡ ꯅ ꯅꯪ ꯀꯥ ꯆꯠꯀꯗ꯭ꯔꯣ ꯁꯦꯡꯕꯒꯤ ꯍꯌꯦꯡ ꯀꯥ ꯆꯠꯀꯗ꯭ꯔꯣ ꯑ ꯍꯥꯥ ꯍꯌꯦꯟꯁꯥꯏ ꯀꯥꯏꯆꯠꯀꯗ꯭ꯔꯣ ꯍꯂꯣ ꯇꯥꯕ꯭ꯔꯣ ꯍꯂꯣ ꯇꯥꯕ꯭ꯔꯣ ꯍꯂꯣ ꯑꯁ ꯅ ꯅꯨꯡꯉꯥꯏꯇꯕ ꯅꯨꯡꯉꯥꯏꯔꯦꯅꯦ ꯅꯪꯉꯁꯦ ꯍꯂꯣ
ꯇꯥꯏ ꯇꯥꯏ ꯇꯥꯗ꯭ꯔꯣ ꯇꯥꯗ꯭ꯔꯣ
ꯀꯩꯗꯧꯅꯣꯇ ꯁ ꯈꯣꯡ ꯈꯣꯗ꯭ꯔꯤꯁꯦ ꯍꯌꯦꯡ ꯀꯥꯏ ꯆꯠꯀꯗ꯭ꯔꯣ ꯌꯨꯝ ꯌꯨꯝꯗ ꯑꯗꯨꯝ ꯂꯩꯇꯣꯏꯔꯣ
ꯑꯩꯅꯟꯅ ꯂ
ꯅꯪ ꯅꯥꯗꯒꯤꯩ ꯂꯥꯛꯑꯒꯦ ꯂꯥꯛꯑꯒꯦ ꯍꯥꯏꯔ ꯂꯥꯛꯁꯨ ꯂꯥꯛꯇ꯭ꯔꯤ ꯍꯧꯖꯤꯛꯐꯥꯎ ꯑꯩꯅ ꯂꯥꯛꯑꯅꯤ ꯈꯧꯔꯥꯡꯅ ꯉꯥꯏꯔꯝꯃꯒ ꯀꯩ ꯀꯥꯏ ꯅꯅꯨꯡꯥꯟ ꯁꯅꯥꯅ ꯁ ꯂꯤꯛꯅ ꯂꯤꯛ ꯑꯁ
ꯑꯩ ꯁꯅꯥ ꯌꯥꯝꯥꯃꯤ ꯃꯗ꯭ꯔꯣꯏ
ꯁꯅꯥꯅ ꯁꯅꯥ ꯂꯣꯏ ꯅꯪ ꯇꯣꯡꯅ ꯌꯥꯈꯣꯡꯒ ꯄꯣꯠꯁ ꯟꯅ ꯁꯥꯕꯤꯈ꯭ꯔ ꯁꯥꯕꯤꯕ ꯂꯣꯏꯔꯕꯅꯤ ꯁꯥꯕ
ꯑꯩ ꯑꯗꯨ ꯄꯥꯝꯕ ꯃꯥꯗ꯭ꯔꯦ
ꯄꯥꯝꯗꯔꯁꯨ ꯅꯪ ꯂꯧꯔ ꯑꯃꯁꯨ ꯑꯣꯏꯅꯊꯣꯛꯄ ꯌꯥꯏꯟꯅꯪ ꯅꯪꯒꯤ ꯅꯪ ꯂꯥꯛꯑꯅꯤ ꯍꯥꯏꯕꯗ ꯍꯔꯥꯎꯕꯗꯨꯗ ꯑꯩꯗꯤ ꯐꯖꯅ ꯁꯦꯝꯕꯤꯔ ꯁꯥꯔ ꯂꯩꯔꯕꯅꯤ
ꯎꯝ
ꯀꯩ ꯍꯥꯏꯕ
ꯃꯥꯥꯟꯦ ꯃꯥꯥꯟꯇꯔ ꯑꯦ
ꯃꯥꯟꯕꯅꯦꯍ ꯑꯁꯦꯡꯕꯒꯤꯅꯦ
ꯅꯪꯀ ꯃꯥꯅꯤꯅꯦ
ꯀꯔꯤ ꯍꯥꯏꯕ
ꯑ ꯁꯣꯗ ꯃꯤꯄꯤ ꯃꯥꯁꯤ ꯑꯦ
ꯏꯁ ꯌꯥꯔꯦꯦ ꯅꯪ ꯑꯗꯨꯗꯤ ꯅꯪ ꯇꯣꯝꯕꯣꯏꯅꯤ ꯅꯨꯄꯥ ꯇꯪꯈꯥꯏ ꯅꯨꯄꯤ ꯇꯪꯈꯥꯏ ꯇꯪꯈꯥꯏ ꯑꯣꯏꯕꯒꯤꯅꯤ ꯑꯗꯨꯗꯤ ꯏ ꯃꯣꯗꯠꯅꯦꯕ ꯑꯗ ꯃꯥꯏꯅꯥꯪꯒꯥꯔꯤꯗ
ꯎꯝ ꯅꯪ ꯍꯥꯏ ꯑꯩ ꯣꯏꯒꯤ ꯃꯛꯅ ꯅꯪꯒ
ꯅꯪꯅꯦ ꯅꯪꯅꯦ ꯅꯪ ꯅ
ꯎꯝ
ꯀꯔꯤ ꯃꯊꯦꯜ ꯊꯣꯡꯒꯗꯣꯏꯅꯣ ꯉꯁꯤꯗꯤ ꯅꯣꯏ ꯊꯣꯡꯕ ꯂꯣꯏꯔꯕꯣ
ꯁꯃꯕꯨꯗꯔꯤꯌꯦꯦ
ꯑꯣ ꯌꯥꯝ ꯅꯨꯡꯉꯥꯏꯌꯦꯀꯣ ꯀꯔꯤ ꯌꯦꯟꯁꯥꯡ ꯊꯣꯡꯗꯩꯅꯣ
ꯑ ꯅꯪꯅ ꯊꯣꯡꯉꯅꯅꯤ ꯊꯣꯡꯒꯦ
ꯑꯗꯤꯗꯤ ꯆꯥꯕꯂ ꯀꯅ ꯊꯃꯤ ꯀ ꯉꯅ ꯇꯕꯤ ꯅꯃꯥꯏ ꯆꯥꯕ ꯂꯥꯛꯀꯦ ꯑꯗꯨ ꯍꯥꯏꯗꯤ
ꯑ
ꯑꯩꯒꯤ ꯃꯐꯩꯒ ꯀꯥꯂꯦꯖꯥꯒ ꯀꯟꯒ ꯑꯦꯂꯦꯖꯥꯒ ꯃꯈꯀꯟꯒ ꯑꯦꯩꯅꯣꯗ
ꯎꯝ
ꯅꯪꯅ ꯃꯇꯨꯒ ꯃꯈꯣꯡꯒ ꯃꯉꯛ ꯀꯥ ꯃꯀꯣ ꯀꯥ ꯀ ꯑꯗꯨ ꯅꯪ ꯆꯥꯎꯋ